ꯍꯜꯂꯣ
ꯍꯂꯣ ꯑ ꯍ ꯇ
ꯀꯩꯗꯧ ꯀꯩꯗꯧꯔꯤꯕꯅꯣ
ꯑꯗꯨ ꯑꯗꯨꯝ ꯇ꯭ꯔꯥꯏꯟꯖꯥꯡ ꯇꯉꯒ
ꯎꯝ ꯆꯥꯛ ꯈꯪ ꯊꯣꯡꯕ ꯍꯧꯔꯦ
ꯑ
ꯀꯔꯤ ꯃꯊꯦꯜ ꯀꯔꯤ ꯃꯊꯦꯜ ꯊꯣꯡꯉꯦ
ꯑ ꯕꯕ ꯁꯠ ꯎꯁꯣꯏ ꯑꯗꯨ ꯀꯥꯝꯃꯤ ꯀꯟꯅ ꯃꯦꯠꯂꯒ ꯆꯥꯅꯤꯡ ꯍꯥꯏꯔꯒ ꯅꯣꯏꯗꯤ ꯊꯣꯡ ꯑꯗꯨ꯭ꯔ
ꯍꯥꯥ
ꯑꯁ ꯑꯗꯨꯗꯤ ꯑꯗꯨꯗꯤ ꯍꯧꯔꯅꯤꯅꯦ
ꯅꯤꯕ
ꯑꯩꯈꯣꯏꯅ ꯁꯧꯒ꯭ꯔꯤꯒ ꯃꯦꯔꯦꯟ ꯃꯆꯥ ꯃꯆꯥꯗ
ꯎꯝ
ꯁꯧ ꯁꯧꯒ꯭ꯔꯤ ꯁꯧꯒ꯭ꯔꯤꯒ ꯃꯥꯏꯔꯦꯟ ꯃꯥꯏꯔꯦꯟ ꯑꯄꯤꯛꯄꯗꯣ
ꯑ
ꯑꯗꯨꯝ ꯑꯗꯨ ꯑꯗꯨꯝ ꯆꯥꯗꯣꯏꯕ
ꯎꯝ
ꯉꯁꯤꯒꯤ ꯉꯁꯤꯗꯤ ꯀꯩꯗꯧꯔꯦ ꯀꯔꯤ ꯇꯧꯔꯦ ꯑꯦ ꯉꯁꯤꯗꯤ ꯑꯩ ꯏꯅꯥꯎ ꯅꯨꯨꯄꯥꯅ ꯊꯣꯡꯉꯤ
ꯑꯥ
ꯑꯩꯗꯤ ꯅꯨꯃꯤꯠ ꯑꯅꯤ ꯑꯍꯨꯝ ꯃꯔꯤ ꯍꯥꯏꯅ ꯊꯣꯡꯉꯕꯅꯤꯅꯀꯣ
ꯎꯝ
ꯑ ꯃꯥ ꯅꯍꯥꯟ ꯃꯥ ꯅꯍꯥꯟ ꯍꯛꯆꯥꯡ ꯅꯨꯡꯉꯥꯏꯇꯦ ꯍꯥꯏꯕꯒꯤ ꯍꯥꯏꯅ ꯊꯣꯡꯕꯤꯕ ꯑꯗꯨꯒꯤ ꯉꯁꯤꯗꯤ ꯃꯥ ꯍꯛꯆꯥꯡ ꯈꯔ ꯊꯥꯕꯅꯤꯅ ꯃꯥꯅ ꯊꯕ ꯅꯪ ꯂꯣ ꯈꯣꯕ꯭ꯔꯣ
ꯍꯣꯏ
ꯀꯥꯟꯅ ꯂꯧꯈꯣꯏꯕ ꯃꯥꯜꯂꯤꯦꯅꯦ
ꯎꯝ ꯌꯥꯝꯈꯥꯟꯅ ꯈꯣꯕ ꯂꯦ ꯇ ꯀꯔ ꯐꯦꯟ ꯃꯈꯥꯗ ꯈꯔ ꯂꯩꯔꯨꯕ ꯏꯪ ꯑꯁꯥꯕ ꯄꯨꯟꯁꯤꯟꯕꯒꯤ ꯋꯥ ꯏꯁꯤꯡ ꯏꯁꯤꯡꯁꯨ ꯊꯛꯄꯒꯤ ꯔꯤꯖꯜ ꯐꯪꯕꯅꯤ
ꯑꯥ
ꯀꯩꯗꯧꯔꯅ
ꯎ ꯑꯁ ꯍꯧꯖꯤꯛꯇꯛꯇꯤ ꯅꯨꯡꯁꯤꯠ ꯅꯨꯡꯁꯤꯠ ꯃꯊꯛꯇ ꯂꯧꯔꯒ ꯂꯩ ꯁꯥ ꯃꯟꯕꯒꯤꯒ
ꯇ ꯅꯨꯡꯉꯥꯏꯇꯕ꯭ꯔꯥ
ꯅꯦꯠꯁꯦ ꯈꯤꯇꯪ ꯇꯥꯒꯨꯝ ꯇꯥꯕꯒꯨꯝ ꯇꯧꯋꯦꯕ
ꯎꯝ
ꯇꯕꯨꯗꯤ ꯇꯑ ꯑꯗꯨꯒ ꯇꯞ ꯇꯞꯅꯀꯣ ꯉꯥꯏꯍꯥꯛꯇꯪ ꯂꯩꯔꯒ ꯑꯃꯨꯛꯀ ꯑꯃꯨꯛꯇꯪꯗ ꯑꯗꯨꯝ ꯇꯥꯕ
ꯎꯝ
ꯑꯗꯨꯝ ꯌꯨꯝꯗ ꯂꯩꯕ꯭ꯔꯣ ꯃꯄꯥꯟ ꯊꯣꯛꯄ꯭ꯔꯥ
ꯀꯜ ꯍꯥꯏ
ꯑꯥ ꯑꯁꯤꯗꯤ
ꯁꯤꯗꯤ ꯍꯂꯝꯗ ꯍꯜꯂꯦ ꯀꯩꯅꯣ ꯂꯩꯔ ꯑꯩꯗ ꯌꯨꯝꯗ ꯂꯩꯔꯝꯗꯕ ꯇꯔꯗ ꯂꯩꯔꯕꯝꯗ ꯅꯨꯡꯁꯤꯍꯜꯂꯦ ꯍꯇ
ꯑ
ꯀꯛ ꯆꯤꯛꯄꯗ ꯌꯥꯗ꯭ꯔꯦ ꯍꯣꯏ ꯊꯝꯖ ꯂꯇꯥ
ꯎ ꯑꯁ ꯂꯧ ꯈꯨꯔꯒ ꯍꯣꯁꯄꯤꯇꯥꯜꯗ ꯂꯩꯕꯁꯨ ꯋꯥꯔꯝꯒꯅꯤꯍꯦ
ꯍꯣꯏ ꯑꯩ ꯂꯣꯛꯇ ꯉꯝꯗꯕꯅꯦ ꯃꯣꯏ ꯀꯩꯅꯣ ꯇꯧꯕꯒꯤꯀꯣ ꯐꯦꯟ ꯀꯔꯤ ꯈꯔ ꯑꯗꯒꯤ ꯅꯨꯡꯁꯤꯠ ꯅꯨꯡꯁꯥ ꯆꯥꯕꯗꯣ ꯁꯥꯔꯤꯗꯤ ꯁꯥꯏꯅ ꯑꯗꯨ
ꯑꯍꯤꯡꯗꯗꯤ ꯏꯪꯕ ꯃꯥꯜꯂꯦ ꯍꯣꯁꯄꯤꯇꯥꯜꯗꯗꯤ ꯑꯍꯤꯡꯗꯗꯤ ꯏꯪꯃ ꯃꯥꯂꯦ
ꯍꯣꯏ ꯁꯥꯁꯨ ꯁꯥ ꯏꯪꯁꯨ ꯏꯪꯉꯦ ꯃꯄꯥꯟꯗ ꯑꯍ ꯃꯄꯥꯟꯗ ꯇꯨꯝꯃꯗꯤ ꯏꯒꯦ ꯃꯅꯨꯡꯗ ꯂꯩ ꯁꯥꯕꯃꯨꯛ
ꯎꯝ
ꯍꯥꯏꯗꯤ ꯇꯨꯝꯗꯕꯒꯤꯒ ꯑꯃꯨꯛ ꯑꯌꯤꯡꯁ ꯑꯁꯥ ꯃꯇꯝꯅꯤꯅ ꯍꯧꯖꯤꯛ ꯂꯣꯛ ꯃꯇꯝꯅꯤꯅ
ꯎꯝ
ꯑꯗꯨꯒꯤ ꯀꯩꯅꯣ ꯇꯧꯕꯅꯤꯅ
ꯎꯝ ꯍꯣꯁꯄꯤꯇꯥꯜ ꯑꯅꯥꯕ ꯁꯦꯟꯅꯕꯗꯤ ꯅꯨꯄꯥꯅ ꯂꯩꯔꯗꯤ ꯈꯔ ꯐꯥꯒꯗꯕꯅꯤꯅꯦ ꯑꯗꯨ
ꯑꯥ ꯑꯩꯈꯣꯏ ꯏꯃꯥ ꯃꯈꯍꯣꯏ ꯂꯩꯍꯧꯈ꯭ꯔꯦ ꯉꯁꯤꯗꯤ ꯑꯩꯅ ꯑꯩꯅ ꯗꯤ ꯀꯨꯝꯈ꯭ꯔꯒꯦ ꯎ
ꯑꯗꯨꯅ ꯎ ꯅꯁꯨ ꯈꯔ ꯄꯣꯊꯥꯔꯣꯅꯦ ꯋꯥꯔꯝꯒꯅꯤ ꯂꯧꯈ ꯂꯧꯈꯨꯕ ꯋꯥꯒꯅꯦꯕ ꯂꯧꯈꯣꯕꯨꯁꯨ ꯀꯣꯛꯁꯤ ꯏꯔꯒꯀꯣ ꯑꯁ
ꯎꯝ ꯀꯨꯛ ꯆꯤꯛꯄꯗꯒ ꯍꯔ ꯆꯦ ꯒꯥꯔꯤ ꯍꯥꯜꯂꯂꯝꯒꯗ ꯌꯧꯅꯤꯡꯕꯁꯦ ꯌꯧꯅꯤꯡꯕꯁꯦ ꯑꯗꯨꯒ ꯑꯃꯨꯛ ꯍꯜꯂꯛꯄꯒꯤ ꯀꯩꯅꯣ ꯍꯦꯛ ꯌꯧꯕ ꯀꯥꯟꯗ ꯑꯃꯨꯛ ꯄꯥꯔꯀꯤꯡ ꯑꯃꯨꯛ ꯈꯝꯒꯕꯗ ꯒꯥꯔꯤ ꯇꯣꯡꯕꯗ ꯑꯣꯇꯣ ꯇꯣꯡꯕ ꯀꯥꯟꯗ ꯑꯩꯅ ꯃꯣꯏꯁꯤꯀꯣ ꯉꯥꯅꯤꯡꯕꯗꯣ ꯃꯃꯥꯡꯗ ꯐꯪꯈ꯭ꯔꯕ ꯑꯩꯗꯣ ꯑꯁ ꯌꯨꯝ ꯀ ꯀꯀꯥꯟꯗ ꯌꯧꯒꯦꯔꯥ ꯍꯥꯏꯅ ꯈꯟꯕꯗ ꯁꯤꯒꯦ ꯇꯧꯕ ꯖꯥꯠꯅꯤ ꯀꯣꯛꯆꯤꯡꯃꯟꯕꯒꯤ
ꯎꯝ
ꯑꯩꯁꯨ ꯑꯩꯁꯨ ꯉꯔꯥꯡ ꯑꯌꯨꯛ ꯉꯟꯇꯥ ꯊꯦꯡꯅ ꯄꯨꯡ ꯣꯔꯣꯛ ꯍꯩꯗ ꯇꯨꯝ ꯀꯩꯅꯣꯒꯤ ꯄꯨꯡ ꯇꯔꯥ ꯇꯔꯥꯊ ꯇꯔꯥ ꯇꯔꯥ ꯇꯔꯥ ꯃꯈꯥꯏꯒꯨꯝꯕꯗꯀꯣ ꯆꯨꯝꯊꯣꯛ ꯂꯨꯄꯥ ꯑꯃꯨꯛꯀ ꯄꯨꯡ ꯑꯃ ꯃꯈꯥꯏꯗ ꯍꯧꯈꯠꯂꯠ ꯀ ꯑꯗꯨꯒꯤ ꯉꯁꯤ ꯅꯨꯡꯊꯤꯜꯗ ꯇꯨꯝꯒꯦꯅ ꯇꯧꯕ ꯑꯗꯨꯒꯤ ꯃꯔꯨꯞꯣꯏꯅ ꯂꯥꯛꯑꯒ ꯋꯥꯔꯤ ꯁꯥꯔꯒ ꯑꯗꯨꯝ ꯂꯩꯕꯒꯤ ꯇꯨꯝꯕ ꯅꯪꯗ꯭ꯔꯦꯕ ꯤ ꯌꯥꯝ ꯇꯨꯝꯅꯤꯡꯉꯦ ꯃꯥ ꯑꯗꯨꯒꯤ ꯃꯔꯣꯛ ꯑꯩꯈꯣꯏ ꯂꯥꯛꯂꯒ ꯑꯗꯨꯗꯤ ꯑꯁ ꯑꯌꯨꯛꯇꯒꯤ ꯍꯦꯛ ꯅ ꯇꯨꯝꯕꯁꯨ ꯌꯥꯅꯕꯀꯣ ꯑꯃꯨꯛꯀꯀꯣ ꯃꯦꯀꯞ ꯊꯧꯔꯗꯤ ꯍꯥꯏꯗꯤ ꯑꯃꯨꯀ ꯄꯨꯡ ꯑꯃ ꯃꯈꯥꯏꯗꯒꯤ ꯄꯨꯡ ꯃꯔꯤ ꯐꯥꯎꯕ ꯀꯥꯞꯊꯣꯛꯑꯦ ꯑꯗꯨꯒ ꯄꯨꯡ ꯃꯉꯥ ꯑꯗꯨ ꯇꯨꯝꯕ ꯌꯥꯗ꯭ꯔꯦ ꯑꯃꯒ ꯇꯨꯝꯕ ꯌꯥꯗꯕꯒꯤ ꯑꯗꯨꯝ ꯃꯊꯛꯇ ꯀꯣꯏꯔꯒ ꯑꯗꯨꯝ ꯆꯠ ꯆꯠꯂꯒ ꯂꯩ ꯑꯗꯨ ꯀꯣꯛ ꯀꯣꯛꯀ ꯆꯤꯛꯄ ꯍꯧꯔꯤꯕ ꯑꯩꯁꯨ ꯇꯨꯝꯊꯣꯛꯂꯗꯤ ꯇꯨꯝꯊꯣꯛꯑꯗꯤ ꯁꯤ ꯎꯝ ꯇꯨꯝꯊꯣꯛꯂꯗꯤ ꯎꯝ ꯄꯨꯝꯐꯥꯎꯔꯗꯤ ꯁꯤ ꯀꯣꯛ ꯆꯤꯛꯄ ꯂꯩꯔꯣꯏꯕ
ꯍꯣꯏ
ꯃꯔꯥꯡ ꯀꯥꯏꯅ ꯇꯨꯝꯗꯕꯅꯤꯅ ꯑꯁ ꯀꯩꯅꯣꯒꯤ ꯅꯨꯡꯊꯤꯜꯗꯨꯗꯤ ꯑꯩ ꯑ ꯋꯥꯈꯥꯟꯗꯤ ꯑꯁ ꯉꯗꯤ ꯅꯨꯡꯊꯤꯜꯗ ꯐꯖꯅ ꯇꯨꯝꯈ꯭ꯔꯒꯦ ꯍꯥꯏꯅ ꯈꯟꯕꯅꯦꯕ
ꯎ
ꯃꯇꯝꯗꯨ ꯃꯔꯨꯞꯈꯣꯏꯅ ꯑꯁ ꯁꯣ ꯁꯥꯁꯦꯅꯦ ꯀꯩ ꯀꯩꯅꯣ ꯑꯗꯨꯝ ꯇꯧꯔꯒ ꯂꯩꯁꯦ ꯑꯗꯨ ꯅꯨꯡꯊꯤ ꯇꯨꯝꯕꯗꯤ ꯌꯥꯔꯔꯣꯏꯅꯦ ꯇꯨꯝꯂꯨꯅꯨ ꯍꯥꯏꯕꯒꯤ ꯑꯁ ꯇꯨꯝꯅꯤꯡ ꯇꯨꯝꯅꯤꯡ ꯏꯕꯒꯤ ꯁꯤ ꯇꯧꯔꯦꯕ ꯑꯗꯨꯒꯤ ꯇꯨꯝꯕ ꯇꯨꯝꯕ ꯁꯪꯗ꯭ꯔꯦꯕ ꯧꯔ ꯍꯣꯔꯦꯟ ꯑꯃꯨꯛꯀ ꯕꯣꯜ ꯌꯦꯡꯗꯣꯏꯅꯤ ꯑꯗꯨꯒ ꯈꯪꯗ꯭ꯔꯦ ꯕꯣꯜ ꯌꯦꯡꯕ ꯉꯝꯒꯦꯔꯥ ꯉꯝꯂꯣꯏꯔꯥ ꯊꯨ ꯍꯔꯗꯤ ꯅꯣꯏꯔꯦ
ꯎꯝ
ꯉꯁꯤ ꯅꯪꯁꯨꯕꯥꯎ ꯌꯦꯡꯉꯣ ꯐꯖꯔꯅꯤ
ꯎꯝ ꯕꯣ ꯌꯦꯡꯕ ꯍꯥꯏꯁꯦ ꯑꯁ ꯀꯣꯛ ꯆꯤꯛꯄꯨꯅꯤꯅ ꯀꯣꯛ ꯄꯣꯊꯥꯅꯤꯡꯕꯅꯤꯅꯦ ꯅꯝꯕꯣꯜꯗꯤ ꯌꯦꯡꯉꯔꯣꯏ ꯍꯥꯏꯀꯨ ꯆꯄ
ꯑꯥ
ꯑ ꯒ꯭ꯌꯥꯁ ꯑꯁꯤꯗꯣ ꯄꯥꯅꯩ ꯇꯕꯒꯤ ꯑꯗꯨꯝ
ꯍꯛꯆꯥꯡꯗ ꯍꯥꯟꯅ ꯑꯗꯨꯝ ꯅꯨꯄꯤꯌꯣꯗ ꯑꯗꯨꯒ ꯕꯧꯠ ꯌꯦꯡꯉꯅꯨ ꯑꯗꯨꯒ ꯕꯥꯎꯠ ꯌꯦꯡꯉꯒ ꯑꯃꯨꯛꯀ ꯍꯦꯟꯅ ꯍꯦꯟꯅ ꯀꯣ ꯅꯥꯔꯛꯀꯅꯤꯕ ꯇꯨꯝꯕꯗꯣ ꯃꯔꯥꯡ ꯀꯥꯏꯗ꯭ꯔꯗꯤ ꯃꯒ ꯅꯥꯔꯛꯀꯅꯤ
ꯎꯝꯝ
ꯍꯧꯖꯤꯛ ꯈꯤꯇꯪ ꯅꯥꯕ ꯑꯃꯗ ꯐꯍꯧꯅꯉꯥꯏ ꯇꯧꯔꯣ ꯑꯗꯨꯅ ꯐꯥꯏ ꯍꯤꯗꯥꯛ ꯍꯤꯗꯥꯛ ꯆꯥꯕ꯭ꯔꯣ
ꯆꯥꯗ꯭ꯔꯤ ꯍꯣꯔꯦꯟ ꯁꯣꯝꯗ
ꯎꯝ ꯎꯝ ꯍꯣꯔꯦꯟ ꯎꯝ
ꯑꯣꯖ
ꯎꯝ ꯍꯣꯁꯄꯤꯇꯥꯜ ꯊꯣꯛꯂꯂꯝꯝꯗꯥꯏꯗ ꯍꯤꯗꯥꯛ ꯂꯥꯎꯔꯒ ꯀꯩꯅꯣ ꯇꯧꯒꯗꯕꯅꯤꯅꯦ ꯍꯤꯗꯥꯛꯇ ꯂ ꯍꯤꯗꯥꯛꯤ ꯂꯧꯕ꯭ꯔꯥ ꯑꯗꯨꯝ ꯍꯤꯗꯥꯛ ꯑꯗꯨꯝ ꯍꯤꯗꯥꯛ ꯆꯥꯔꯒ ꯑꯐꯕ ꯑꯣꯏꯁꯅꯨ ꯍꯦꯛ ꯁꯥꯔꯒ ꯑꯐꯕ ꯑꯣꯏꯁꯅꯨꯀꯣ ꯑꯩꯅ ꯔꯁꯅꯥ ꯍꯥꯎꯣꯔꯦꯟ ꯑꯥ ꯑꯔꯤꯟ ꯇꯟꯔꯤ ꯍꯥꯏꯗ ꯌꯥꯔ ꯇꯨꯝꯅꯤꯡꯉꯩꯗ ꯏꯇꯧꯕꯤ ꯃꯥ ꯅꯥꯕꯁꯦ ꯏꯁꯣꯔ ꯃꯥꯕꯨ ꯐꯍꯟꯕꯤꯌꯨ ꯍꯤꯗꯥꯛ ꯍꯦꯛ ꯑꯃ ꯆꯥꯔꯒ ꯆꯥꯄ ꯀꯥꯟꯗ ꯄꯨꯛ ꯌꯧꯗ꯭ꯔꯤꯉꯥꯏꯗ ꯐꯍꯟꯕꯤꯌꯨ ꯀꯣꯅ ꯍꯥꯏꯀꯣ ꯑꯩ ꯐꯖꯅ ꯄ꯭ꯔꯁꯅ ꯇꯧꯕꯤꯒꯦ ꯎ ꯑꯗꯨꯒ ꯄꯨꯛ ꯄꯨꯛ ꯍꯦꯛ ꯌꯧꯕ ꯃꯇꯝꯗ ꯅꯪꯒꯤ ꯍꯛꯆꯥꯡꯗꯣ ꯄꯨꯔꯥ ꯀꯩꯅꯣꯒꯤ ꯉꯥꯟꯒꯨꯝꯅ ꯐ꯭ꯔꯦꯁ ꯇꯧꯕꯅꯦꯕ
ꯍ
ꯑꯃꯨꯛꯀ ꯍꯩꯔꯦꯟ ꯑꯃꯨꯛꯀ ꯀꯩꯅꯣꯒꯤ ꯍꯌꯦꯡ ꯋꯥꯔꯤ ꯁꯥꯕ ꯃꯇꯝꯗ ꯑꯁ ꯅꯪꯒꯤ ꯅꯪ ꯅꯪ ꯄ꯭ꯔꯁꯅꯥ ꯇꯧꯕꯤꯕꯗꯨ ꯏꯁꯣꯔꯅ ꯇꯥꯕꯤꯔꯒ ꯑꯗꯨꯝ ꯑ ꯐꯥꯔꯦ ꯐꯥꯔꯦ ꯍꯥꯏꯕꯗꯣ
ꯎꯝ ꯍꯣꯏ ꯍꯣꯏ
ꯆꯥꯛꯗꯤꯤ ꯆꯥꯗ꯭ꯔꯤꯀꯣ
ꯎꯝ ꯆꯥꯛ ꯆ꯭ꯔꯦ
ꯎꯝ ꯑꯗꯨꯗꯤ ꯍꯛꯆꯥꯡ ꯍꯛꯆꯥꯡ ꯅꯨꯡꯉꯥꯏꯇꯕꯅꯤꯅ ꯆꯥꯛꯗꯤ ꯑꯗꯨꯝ ꯃꯇꯝ ꯆꯥꯅ ꯆꯥꯎ ꯃꯇꯝ ꯆꯥꯅ ꯆꯥꯔꯒ ꯍꯤꯗꯥꯛ ꯆꯥ
ꯍꯣꯏ
ꯃꯇꯝ ꯆꯥꯅꯁ ꯃꯇꯝ ꯎꯝ
ꯍ ꯂꯔ ꯆꯥ ꯑꯗꯨ ꯇꯧꯗ
ꯑ ꯎꯝ
ꯆꯨꯝꯃꯅꯤ ꯉꯟ ꯇꯥꯟꯅꯒꯁꯤꯗꯤ ꯑꯁ
ꯑꯥ ꯑꯗ ꯄꯨꯡ ꯑꯦꯠꯇꯥꯥꯗꯧꯔꯦ ꯅ ꯇꯅ ꯑꯇꯣꯞꯄ ꯍꯛꯆꯥꯡ ꯅꯨꯡꯉꯥꯏꯇꯕꯅꯤꯅ ꯍꯣꯁꯄꯤꯇꯥꯜꯗꯁꯨ ꯃꯔꯥꯡ ꯍꯣꯁꯄꯤꯇꯥꯜꯗꯁꯨ ꯃꯔꯥꯡ ꯀꯥꯏꯅ ꯇꯨꯝꯗꯦ ꯌꯨꯝꯗꯗꯤ ꯐꯖꯅ ꯇꯨꯝꯃꯣ ꯑꯌꯨꯛ ꯐꯖꯅ ꯇꯨꯝꯂꯒ ꯑꯌꯨꯛ ꯀꯥꯞꯊꯣꯛꯄ ꯀꯥꯟꯗ ꯊꯥꯕ ꯑꯣꯏꯁꯅ ꯍꯛꯆꯥꯡ ꯑꯁ ꯑꯁꯦꯡꯕꯅꯤ ꯑꯩꯈꯣꯏꯁꯨ ꯍꯛꯆꯥꯡ ꯀꯩꯅꯣꯒꯤ ꯍꯛꯆꯥꯡ ꯐꯠꯇ꯭ꯔꯗꯤ ꯑꯗꯨꯝ ꯋꯥꯔꯤꯁꯨ ꯁꯥꯅꯤꯡꯉꯦꯕꯀꯣ ꯊꯧꯔꯛꯏꯕ ꯀꯣꯛꯁꯤꯛ ꯂꯄ ꯑꯃꯨꯛꯀ ꯂꯧꯣꯛ ꯈꯨꯨꯕ ꯑꯃꯨꯛꯀꯤ
ꯍꯜꯂꯣ ꯍꯜꯂꯣ
ꯑꯩ ꯊꯕꯛ ꯆꯒ
ꯑ ꯍꯗꯕꯨ ꯆꯔꯀꯅꯤ
ꯎꯝ ꯑꯁ ꯅꯪ ꯀꯩꯅꯣꯒꯤ ꯍꯛꯆꯥꯡ ꯅꯨꯡꯉꯥꯏꯇ꯭ꯔꯒ ꯑꯃꯨꯛꯀ ꯆꯠꯄ ꯉꯝꯈꯤꯔꯅꯦ
ꯑꯦ ꯀꯩꯁ ꯇꯧꯔꯦꯅ ꯑꯗꯨꯝ ꯍꯤꯗꯥꯛ ꯆꯥꯈ꯭ꯔꯗꯤ ꯐꯈ꯭ꯔꯅꯤꯅ ꯆꯠꯇꯕ ꯌꯥꯗꯦ ꯉꯁꯤꯁꯨ ꯑꯦꯞꯁꯦꯟ ꯑꯣꯏꯈ꯭ꯔꯕꯅꯤꯅ ꯍꯌꯦꯡ ꯑꯃꯨꯛ ꯑꯦꯞꯁꯦꯟ ꯑꯣꯏꯔꯗꯤ
ꯑ ꯑ
ꯐꯔꯦ ꯁ꯭ꯀꯨꯜ ꯆꯈꯗꯝꯅꯤꯅ ꯑꯁ ꯕꯔꯥ ꯀꯥꯏꯗ
ꯎꯝꯝ
ꯅꯪꯄꯥ ꯀꯧꯕꯧꯕ꯭ꯔꯥ
ꯍꯥ
ꯑꯣꯖꯥ ꯇꯧꯕ꯭ꯔꯥ
ꯍꯣꯏ
ꯎ ꯑꯣ ꯑꯣ ꯑꯗꯨꯗꯤ ꯌꯥꯝ ꯐꯥꯏꯅꯦ ꯑꯗꯨꯗꯤ
ꯎꯝ
ꯑꯣꯖꯥ ꯇꯧꯕꯁꯤꯁꯨ ꯋꯥꯔꯝꯒꯅꯤꯅꯦ ꯋꯥ ꯈꯛꯇ ꯉꯥꯡꯕꯒꯤꯀꯣ
ꯑꯁ ꯀꯗꯥꯏꯗꯒꯤ ꯇ꯭ꯋꯦꯟꯇꯤ ꯐꯣꯔ ꯑꯥꯋꯥꯔꯁ ꯋꯥ ꯉꯥꯡꯕꯗꯗꯤꯒꯗ ꯍ ꯆꯂꯦ
ꯑꯩꯁꯨ ꯅꯍꯥꯟ ꯑꯩꯁꯨ ꯅꯍꯥꯟ ꯇꯧꯔꯝꯃꯦ ꯑꯩ ꯑꯩꯕꯥꯒꯤ ꯑꯩ ꯑꯕꯥꯒꯤ ꯑꯩꯒꯤ ꯁ꯭ꯀꯨꯜꯗꯀꯣ ꯑꯗꯨꯗ ꯃꯥꯗꯤ ꯑꯗꯨꯗꯤ ꯍꯥꯏ ꯁ꯭ꯀꯨꯜꯅꯤ ꯁꯤꯛꯁ ꯇꯨ ꯇꯦꯟ ꯑꯩꯅ ꯏꯪꯂꯤꯁ ꯂꯧꯔꯝꯕ
ꯎꯝ
ꯉ ꯉꯍ ꯉꯍꯥꯛ ꯉꯥꯡꯉꯒ ꯂꯥꯏꯕꯛ ꯑꯗꯨꯗꯤ ꯋꯥꯏꯅꯦ ꯍꯛꯆꯥꯡ ꯐꯠꯇꯕꯗꯤꯀꯣ ꯑꯁꯣꯟꯕ ꯃꯤꯗꯤ ꯑꯣꯖꯥ ꯇꯧꯕ ꯌꯥꯗꯦ
ꯍ ꯍꯣ ꯍꯣꯏ ꯎꯝ
ꯂꯦꯞ ꯂꯦꯞꯂꯒ ꯑꯩꯁ ꯈꯣꯡ ꯊꯣꯡ ꯂꯣꯏꯅꯃꯛ ꯎꯝ ꯅꯥꯕꯀꯣ
ꯎꯝ
ꯑꯗꯨꯝ ꯅꯤꯇꯤ ꯂꯦꯞꯄꯦ ꯊꯝꯅꯤꯡꯉꯥꯏꯁꯨ ꯃꯇꯝ ꯂꯩꯇꯦ ꯑꯗꯨ ꯃ ꯑ ꯈ ꯉꯥꯡꯉꯦ ꯑꯗꯨꯒ ꯀ ꯁ꯭ꯀꯨꯜꯗꯁꯨ ꯂꯥꯟ ꯐꯖꯅ ꯄꯤꯗꯕ ꯅꯣꯡꯃꯥ ꯄꯤꯌꯦ ꯅꯣꯡꯃꯥ ꯄꯤꯗꯦ ꯑꯗꯨꯝ ꯑꯗꯨ ꯃꯥꯏ ꯊꯥꯎꯋꯕ ꯆꯥꯛ ꯈꯛꯇ ꯄꯤꯕ ꯀꯥꯟꯗꯁꯨ ꯂꯩꯌꯦ ꯑꯁ ꯁꯤꯗꯤ ꯌꯥꯗ꯭ꯔꯦ ꯁꯤꯗꯤ ꯅꯪꯒꯤ ꯁ꯭ꯀꯨꯜꯗ ꯑꯗꯨꯝ ꯑꯣꯖꯥ ꯇꯧꯔꯗꯤ ꯑꯩꯗꯤ ꯁꯤꯒꯅꯤꯀꯣꯅ ꯍꯥꯏꯅ ꯍꯥꯏꯕ ꯈꯔ ꯂꯥꯟꯁꯤꯗꯤ ꯄꯤ ꯂꯥꯟꯁꯤ ꯈꯔ ꯐꯖꯅ ꯄꯤꯒꯗꯕꯅꯤ ꯂꯐꯣꯏꯒꯨꯝꯕꯔꯥ ꯑꯅꯤꯔ ꯑꯍꯨꯝꯅ ꯁꯃꯣꯁꯥꯒꯨꯝꯕ ꯑꯗꯨꯝ ꯄꯤꯔꯒ ꯇꯧꯒꯗꯕꯅꯤ ꯑꯣꯖꯥꯈꯣꯏꯗꯤ ꯑꯗꯨꯝ ꯅꯤꯇꯤ ꯋꯥ ꯉꯥꯡꯉꯦ ꯑꯗꯨꯝ ꯉꯥꯡꯉꯒ ꯂꯥꯛ ꯐꯖꯅ ꯄꯤꯗꯣꯏꯗꯤ ꯁꯤꯗꯤ ꯂꯥꯏꯅꯥ ꯂꯥꯛꯀꯅꯤꯅꯦꯅꯀꯣ ꯅꯣꯏꯗꯤ ꯂꯥꯁ ꯐꯖꯥ